ꯑꯣ꯫
ꯍꯜꯂꯣ ꯃꯥꯏꯕ꯭ꯔꯣ꯫
ꯌꯥꯔꯦ ꯌꯥꯔꯦ ꯀꯩꯗꯣꯏꯅꯣ꯫
ꯑꯩ꯫ ꯊꯕꯛ ꯆꯠꯇꯔꯒ ꯇꯨꯝꯗꯨꯅ ꯂꯩ꯫
ꯀꯥꯏꯗ ꯂꯩꯅꯣ ꯌꯨꯝꯗ ꯂꯩꯕ꯭ꯔꯣ꯫
ꯌꯨꯝꯗ ꯂꯥꯛꯌꯦ ꯍꯣꯏ꫰꫰
ꯑꯣ ꯑꯣ ꯑꯣ꯫
ꯑꯗꯨ ꯊꯕꯛ ꯆꯠꯀꯦ ꯍꯥꯏꯔꯒ ꯅꯣꯡ ꯆꯨꯕꯒꯤꯀꯣ꯫
ꯑꯣ ꯍꯧꯖꯤꯛ ꯅꯣꯡ ꯆꯨꯔꯕꯣ
ꯍꯣꯏ ꯑꯩꯈꯣꯏꯒꯤ ꯃꯐꯝꯗꯨꯗꯤ ꯅꫭꯡ ꯆꯨꯏꯑꯦ
ꯎꯝ ꯑꯩꯈꯣꯏꯗꯗꯤ ꯆꯨꯗꯕ ꯃꯥꯜꯂꯦ ꯅꯨꯡꯁꯥ ꯈꯤꯇꯪ ꯁꯥꯔꯝꯕꯅꯦꯕ ꯍꯧꯖꯤꯛ
ꯑ ꯑꯗꯣ ꯑꯩꯈꯣꯏꯗꯗꯤ ꯅꫭꯡ ꯆꯨꯑꯑꯦꯕ
ꯎꯝ ꯑꯩ ꯅꯨꯡꯁꯥ ꯁꯥꯔꯛꯄꯗꯨꯗ ꯍꯔꯥꯎꯔꯤꯅꯦ ꯐꯤ ꯀꯪ ꯐꯤ ꯁꯨꯕꯗꯣ ꯀꯪꯉꯅꯤꯅ
ꯍꯔꯥꯎꯒꯅꯤ ꯍꯔꯥꯎꯒꯅꯤ
ꯆꯠꯇꯤ ꯆꯠꯈꯔꯕ꯫
ꯑ ꯆꯥꯔꯦ꯫
ꯀꯩꯟ ꯏꯟꯁꯥꯡ꯫
ꯍꯋꯥꯏ ꯊꯣꯡꯕ ꯆꯥꯏꯌꯦ ꯅꯪꯗꯤ꯫
ꯍꯥꯋꯥꯏ ꯊꯣꯡꯕ ꯆꯥꯏꯌꯦ ꯑꯩꯁꯨ ꯑꯂꯨꯒꯀꯣ꯫
ꯑꯣ꯫ ꯅꯣꯏ ꯈꯨꯟꯗ ꯂꯩꯔꯤꯔꯣ ꯀꯥꯏꯗ ꯂꯩ ꯑꯥ꯫
ꯎꯝ ꯂꯩꯌꯦ ꯂꯩꯌꯦ ꯂꯩꯌꯦ ꯂꯩ꯫
ꯎꯝ꯫ ꯀꯥꯏꯗ ꯆꯠꯇꯣꯏꯅꯣ ꯊꯕꯛ ꯆꯠꯄ ꯍꯥꯏꯕ ꯂꯧꯕꯨꯛꯇꯔꯣ ꯅꯠꯇ꯭ꯔꯒ ꯀꯔꯥꯏꯗ꯫
ꯑꯥ ꯂꯧꯕꯨꯛꯛꯇꯅꯤ
ꯎꯝ ꯍꯧꯖꯤꯛꯀꯥꯟ ꯂꯧ ꯃꯇꯝ ꯑꯣꯏꯕꯒꯤ ꯂꯧ ꯌꯥꯝ ꯀꯟꯅꯕ ꯃꯥꯜꯂꯦꯀꯣ
ꯍꯣꯏ ꯍꯣꯏ
ꯎꯝ
ꯆꯇ꯭ꯔꯥꯗꯤ ꯆ ꯆꯇ꯭ꯔꯥꯗꯤ ꯐꯪꯂꯒ ꯆꯕ ꯅꫭꯡ ꯌꯥꯝ ꯆꯨꯕꯁꯦ ꯌꯥꯗꯦꯕ
ꯎꯝ ꯅꯣꯏ ꯂꯧꯕꯨꯛꯇꯤ ꯌꯨꯝꯗꯒꯤ ꯅꯛꯄ꯭ꯔꯣ ꯂꯥꯞꯄ꯭ꯔꯥ
ꯌꯨꯝ ꯂꯥꯞꯄꯦ
ꯂꯥꯞꯇꯦ
ꯂꯥꯞꯄꯦ
ꯑꯣ ꯀꯌꯥꯝ ꯆꯠꯀꯦ
ꯑ ꯄꯨꯡ ꯑꯃ ꯑꯅꯤꯒꯨꯝꯕ ꯂꯧ ꯑ ꯇ ꯆꯠꯂꯦꯕꯀꫫ ꯈꫭꯡꯅ
ꯎꯝ
ꯄꯨꯡ ꯑꯃꯥꯅꯤ ꯇꯥꯒꯅꯤ ꯄꯨꯡ ꯑꯅꯤ ꯂꯥꯎꯒꯅꯤ ꯑꯗꯣ ꯅꯪ ꯋꯥꯔꯜ ꯀꯞ ꯌꯥꯝꯕ꯭ꯔꯥ
ꯌꯦꯡꯗꯦ
ꯀꯩꯅꯣ
ꯌꯦꯡꯗꯤꯌꯦ
ꯌꯦꯅꯤꯡꯗꯦ
ꯑꯩ ꯈꯪꯗꯕ ꯌꯦꯡꯁꯨ ꯍꯥꯏꯗꯤ ꯑꯩ ꯌꯨꯝꯗꯨꯁꯨ ꯑꯩꯈꯣꯏ ꯌꯨꯝꯗ ꯂꯩꯇꯦꯕꯀꯣ ꯍꯧꯖꯤꯛ ꯍꯣꯁꯇꯦꯜꯗꯁꯨ ꯂꯩꯌꯦꯕ ꯐꯣꯟꯗꯒꯨꯝꯕ ꯌꯦꯡꯕꯁꯨ ꯇꯜꯂꯤꯗꯅꯀꯣ
ꯑꯣ ꯑꯗꯨ ꯑꯣꯏꯕꯤꯅꯦꯕꯀꯣ
ꯑ
ꯉꯁꯤꯗꯤ ꯉꯁꯤꯁꯨ ꯃꯦꯠꯁ ꯂꯩ ꯉꯁꯤ ꯏꯤ ꯀꯩꯇ ꯍꯌꯦꯡꯀꯣ
ꯎꯝ
ꯐꯖꯕ ꯑꯅꯤ ꯂꯩꯅꯤ
ꯉꯠꯁ ꯑ ꯉꯁꯤ ꯉꯁꯤꯗꯤ ꯉꯔꯥꯡ ꯅꯨꯡꯗꯥꯡ ꯁꯥꯟꯅꯕ꯭ꯔꯣ
ꯑ ꯍꯣꯏ ꯅꯨꯡꯗꯥꯡꯗꯣ ꯑꯣꯏ ꯁꯥꯅꯩ ꯍꯥꯏ ꯑꯗꯣ ꯏꯁꯄꯦꯟꯒ ꯕꯦꯜꯖꯤꯌꯝ ꯀꯣ
ꯎꯝ
ꯍꯥꯏ
ꯑꯁ ꯑꯩꯗꯤ ꯈꯪꯗꯦ ꯅꯪꯗꯤ ꯃꯦꯁꯤ ꯑꯣꯔ ꯔꯣꯅꯥꯜꯗꯣ ꯀꯅꯥꯔꯣ
ꯅꯦꯃꯥꯔꯅꯦ ꯍꯥꯏꯗꯤ
ꯑꯝꯇ ꯑꯣꯏꯔꯝꯗꯕꯗꯣ
ꯍꯣꯏ ꯑ ꯅꯦꯃꯔꯅꯤ ꯍꯥꯏꯗꯤ ꯅꯦꯃꫪꯕꯨ ꯈꯪꯕ꯭ꯔ
ꯎꯝ ꯈꯪꯉꯦ
ꯑꯩꯒꯤ ꯐꯦꯕ꯭ꯔꯥꯏꯠꯅꯤꯅ ꯃꯥꯕꯨꯗꯤ
ꯎꯝ ꯈꯪꯉꯦꯗ ꯃꯦꯁꯤ ꯔꯣꯅꯥꯜꯗꯣ ꯅꯦꯃꯥꯔ ꯀꯔꯤ ꯀꯔꯤ ꯌꯥꯝ ꯇꯥꯕꯗꯤ ꯇꯥꯏꯗ ꯑꯗꯣ ꯈꯪ ꯍꯥꯏꯗꯤ ꯑꯥ
ꯎꯕꯗꯤ ꯎꯗꯦ ꯍꯥꯏꯌꯣ
ꯎꯝ ꯌꯦꯡꯗꯤ ꯀꯩꯁꯨ ꯌꯦꯡꯅꯤꯡꯗꯦ
ꯑ ꯑꯩ ꯆꯠ
ꯇꯨꯒꯤꯅꯤꯗꯥ
ꯑ ꯍꯥ ꯆꯥꯕꯗꯣ ꯌꯥꯝꯅ ꯆꯥꯕ꯭ꯔꯥ ꯅꯪ
ꯆꯥꯗꯦ ꯍꯨꯝꯍꯨꯝ
ꯆꯥꯕꯅꯦ ꯌꯥꯝ ꯆꯥꯕ ꯐꯥꯏꯟꯅꯦ
ꯎꯝ ꯎꯝ ꯅꯣꯏꯗꯤ ꯎꯝ ꯌꯨꯝꯗꯒ ꯀꯩ ꯀꯩ ꯌꯥꯝ ꯄꯥꯜꯂꯝꯅꯤꯗ ꯈꯨꯟꯗ ꯂꯩꯕꯅꯤꯅ ꯏꯟꯖꯥꯡ ꯅꯥꯄꯤ
ꯌꯥꯔ ꯎꯝ ꯌꯥꯝ ꯆꯥꯏ ꯏꯟꯁꯥꯡ ꯄꯤꯌꯨ ꯐ꯭ꯔꯦꯁ ꯑꯣꯏꯕꯁꯤꯡꯀꯣ
ꯎꯝ
ꯑꯗꯣ ꯉꯁꯤꯗꯤ ꯗꯒ ꯑꯂꯨ ꯆꯥꯏꯕ
ꯑꯣ ꯑꯣ ꯑꯣ ꯅꯣꯏ ꯌꯨꯝꯗꯗꯤ ꯀꯅꯥ ꯀꯅꯥ ꯂꯩꯒꯦ
ꯑ ꯌꯨꯝꯗ ꯃꯤ ꯌꯥꯝ ꯂꯩ ꯑꯗꯣ
ꯍꯨꯝ
ꯏꯃꯥ ꯏꯄꯥꯁꯨ ꯂꯩꯌꯦ ꯎꯝ ꯏꯕꯣꯛꯁꯨ ꯂꯩꯌꯦ ꯏꯆꯟ ꯁꯨꯂꯥꯛꯑꯦ ꯏꯄꯥꯁꯤꯡꯁꯨ ꯂꯩꯥꯑꯦ
ꯑꯣ ꯑꯣ ꯅꯪꯅ ꯑꯍꯜꯂꯣ
ꯑꯩꯅ ꯑꯍꯟꯅꯦ ꯌꯨꯝꯗ ꯑꯩꯈꯣꯏ
ꯑꯣ ꯑꯣ ꯐꯩꯅꯦ ꯑꯗꯨꯁꯨ
ꯅꯪꯗꯤ
ꯑꯈꯣꯏꯁꯨ ꯑꯩꯒꯤ ꯃꯈꯥꯗ ꯑꯩ ꯏꯄ꯭ꯋꯥꯅꯨꯄꯥ ꯑꯅꯤ ꯂꯩꯌꯦ ꯑꯗꯨꯒ ꯑꯩꯒ ꯑꯍꯟ ꯑꯩꯅ ꯑꯍꯟ
ꯀꯥꯏꯗꯦ
ꯀꯔꯤ
ꯅꯨꯡꯉꯥꯏꯔꯦꯍꯦ
ꯀꯩꯒꯤꯅꯣ ꯍꯥꯏꯁꯦ
ꯑꯍꯝ ꯍꯝ ꯍꯝ
ꯑꯗꯣ
ꯎꯝ ꯅꯨꯡꯉꯥꯏꯕꯅꯦ
ꯃ ꯑꯗꯨꯝꯀꯗ ꯋꯥ ꯉꯥꯡꯝꯗ ꯑꯩꯈꯣꯏ ꯋꯥ ꯉꯥꯡꯝꯕ ꯃꯤ ꯂꯔꯗꯤ ꯀꯣ ꯌꯥꯝ ꯅꯨꯡꯉꯥꯏꯌꯦꯕ
ꯑꯥ
ꯍꯧꯖꯤꯛ ꯍꯧꯖꯤꯛꯇꯤ ꯑꯩꯗꯤ ꯏꯊꯟꯗ ꯂꯩꯕꯤꯌꯨꯀꯣ
ꯎꯝ ꯃꯣꯏ ꯑꯇꯩꯗꯤ ꯀꯗꯥꯏꯗ ꯂꯩꯈꯤꯒꯦ
ꯃꯩꯇꯩꯗꯤꯁꯨ ꯌꯨꯝ ꯑꯃ ꯌꯨꯝ ꯈꯨꯟ ꯈꯨꯟ ꯂꯥꯛꯑꯦ ꯑꯗꯨ ꯌꯨꯝ ꯑꯃꯀꯣ ꯑꯁꯨ ꯂꯩꯌꯦ ꯑꯗꯨ ꯑꯣꯏꯔꯁꯨ ꯍꯥꯏꯗꯤ ꯊꯕꯛ ꯆꯠꯄꯤꯅꯤꯀꯣ
ꯎꯝ
ꯈꯔ ꯂꯥꯛꯄ
ꯎꯝ ꯑꯁ ꯅꯪꯅ ꯕꯣꯁ ꯁꯥꯔꯝꯃꯅꯤꯅꯦ ꯑꯍꯟꯅꯤꯅ
ꯀꯔꯤꯅ ꯀꯔꯤꯅ
ꯍꯝ ꯍꯝ
ꯍꯣꯏ ꯍꯣꯏ ꯑꯗꯨꯝ ꯑꯗꯨꯝ ꯍꯥꯏꯕ ꯇꯥꯔꯦ
ꯎꯝ
ꯇꯪ ꯅꯪ ꯆꯣ ꯁꯔꯥ ꯃꯅꯤ
ꯃꯥꯅꯦ ꯀꯩꯅꯣ ꯃꯆꯦꯅꯤ ꯀꯩꯅꯣ
ꯃꯆꯦꯅꯤ ꯀꯩꯅꯣ ꯍꯥꯏꯔ
ꯎꯝ ꯅꯣꯏ ꯂꯧꯗꯤ ꯐꯧ ꯊꯥꯈ꯭ꯔꯕꯣ ꯅꯠꯇ꯭ꯔꯒ ꯀꯃꯥꯏꯅ ꯇꯧꯔꯤꯒꯦ ꯍꯧꯖꯤꯛ
ꯊꯤ ꯑꯥ ꯐꯥꯎ ꯇꯥꯗꯨꯅ ꯂ ꯂꯩꯑꯦ ꯍꯣꯏ
ꯏꯁꯤꯡꯗꯤ ꯂꯩꯕ꯭ꯔꯣ
ꯏꯁꯤꯡ ꯂꯩꯌꯦ ꯀꯣ ꯇꯥꯔꯒ ꯂꯣꯏꯒꯦꯔꯥ ꯂꯣꯏꯔꯔꯣꯏꯔ ꯑꯗꯨꯝ ꯂꯣꯏꯒꯦꯔꯥ ꯂꯣꯏꯔꯔꯣꯏꯔ ꯑꯗꯨꯝ ꯊꯕꯛ ꯍꯥꯎꯕꯗꯤ
ꯑꯣ ꯆꯤꯡꯗ ꯅꯠꯇ꯭ꯔꯣ ꯂꯧꯕꯨꯛꯇꯣ
ꯑ ꯍꯥ ꯆꯤꯡꯗ ꯅꯠꯇꯦ ꯍꯣꯏ
ꯀꯃꯥꯏ ꯇꯧꯒꯦ
ꯗꯣ
ꯃꯐꯝꯗꯣ ꯍꯜꯂꯣ
ꯐꯗꯣ ꯕꯔꯥꯡ ꯃꯅꯥꯛꯇ ꯑꯗꯨꯝ ꯂꯥꯎ ꯇꯥꯎ
ꯑꯣ ꯑꯣ ꯑꯣ ꯉꯥꯒ ꯐꯥꯕ꯭ꯔꯣ ꯂꯧꯕꯨꯛꯇꯒꯤ
ꯉꯥꯗꯤ ꯑꯗꯨꯝ ꯂꯩꯌꯦ ꯅꯪꯁꯨ ꯅꯪꯁꯨ ꯐꯥꯅꯤꯡꯕ꯭ꯔꯥ
ꯍꯝ ꯐꯅꯤꯡꯉ ꯍꯝ ꯍꯝ
ꯅ ꯐꯥꯁ ꯅ ꯇꯝ ꯐꯂꯥꯏꯗꯤ ꯀꯣꯏꯔꯀꯣꯅꯤ
ꯎꯝ
ꯆꯔꯃ ꯐꯁꯦ
ꯀꯩ ꯀꯩ ꯉꯥ ꯐꯥꯒꯦ ꯑꯗꯨꯗꯒꯤ
ꯑ ꯑꯗꯨꯗꯒꯤ ꯕꯣꯔꯥꯛꯀꯗꯤ ꯉꯥ ꯌꯥꯝ
ꯎꯝ
ꯉꯥꯁꯤꯡ ꯃꯃꯤꯡ ꯈꯪꯂꯦ ꯑꯗꯨ ꯑꯣꯏꯔꯁꯨ ꯌꯥꯝ ꯂꯥꯛꯑꯦ
ꯍꯥꯎꯕ꯭ꯔꯥ ꯑꯗꯨꯗꯩ ꯐꯥꯕ ꯉꯥꯗꯣ
ꯂꯣꯀꯦꯜꯒꯤ ꯉꯥꯅꯤꯅ ꯑ ꯍꯥꯎꯋꯤꯅꯦ
ꯎꯝ ꯎꯝ ꯎꯝ ꯅꯣꯏꯗꯤ ꯑꯐꯕ ꯉꯥꯛꯇꯅꯦ ꯆꯥꯔꯤꯁꯦ ꯑꯐꯕ ꯑꯍꯥꯎꯕ
ꯉꯟꯅ ꯍꯧꯒꯠ ꯇꯥꯔꯁꯨ
ꯎꯝ
ꯀꯩꯗꯧꯔꯕ
ꯑꯗꯨꯝꯕꯒꯁꯨꯨ
ꯑꯗꯨ ꯑꯣꯏꯔꯁꯨ ꯀꯩꯗꯧꯔꯕ
ꯀꯔꯤ ꯀꯔꯤꯔꯥ ꯍꯥꯏꯒꯗ ꯍꯥꯏꯒꯗꯕꯗꯣ ꯑꯐꯕ ꯆꯥꯔꯁꯨ ꯀꯣ
ꯎꯝ
ꯐꯥꯕꯗꯤ ꯋꯥꯏꯕ ꯐꯥꯕ ꯋꯥ ꯃꯥꯟꯕꯒꯤ ꯑꯐꯕ ꯆꯥꯔꯁꯨ ꯑꯣ ꯑꯩꯈꯣꯏꯒꯤ ꯍꯛꯆꯥꯡꯁꯤ ꯍꯥꯏꯕ
ꯋꯥꯕ꯭ꯔꯥꯅꯦ ꯉꯥ ꯐꯥꯕꯗ ꯌꯥꯝꯅ ꯍꯥꯏꯗꯤ ꯂꯨꯕ꯭ꯔꯕ
ꯑ ꯂꯨꯅꯦ ꯑꯗꯣ ꯃꯔꯛꯇꯗꯤ ꯑꯩꯈꯣꯏꯅ ꯊꯤꯔꯒ ꯆꯠꯀꯗꯕꯅꯦꯕ
ꯎꯝ ꯎꯝ ꯎꯝ
ꯃꯥꯗꯣ
ꯎꯝ
ꯐꯒꯦ ꯍꯥꯏꯔꯗꯤ
ꯎꯝ
ꯉ ꯍꯣꯁꯇꯦꯜ ꯊꯕꯛ ꯆꯠꯄ꯭ꯔꯥ ꯑꯗꯨꯒ ꯍꯣꯁꯇꯦꯜꯗ ꯑꯗꯨꯝ ꯂꯩꯕ꯭ꯔꯥ
ꯍꯣꯁꯇꯦꯜꯗ ꯂꯩꯒꯅꯤ ꯉꯁꯤꯗꯤ ꯑꯩꯈꯣꯏ ꯀ꯭ꯂꯥꯁ ꯂꯩꯇꯦꯕꯀꯣ ꯊꯥꯡꯖ ꯅꯨꯃꯤꯠ ꯑꯣꯏꯕꯒꯤ ꯑꯗꯨꯗꯨꯅ ꯍꯣꯔꯦꯟ ꯅꯨꯃꯤꯗꯥꯡ ꯋꯥꯏꯔꯝꯗ ꯑꯉꯥꯡ ꯂꯥꯏꯔꯤꯛ ꯇꯥꯛꯄꯗꯤ ꯆꯠꯀꯅꯤ ꯑꯗꯨꯒ ꯑꯇꯣꯞꯄꯗꯤ ꯂꯩꯇ꯭ꯔꯦ
ꯇꫭꯞꯇꯤ ꯂꯩꯇꯔꯦ
ꯎꯝ
ꯂꯩꯅꯦ
ꯎꯝ ꯅꯪꯅ ꯃꯩꯇꯩꯂꯣꯟ ꯉꯥꯡꯕꯗ ꯌꯥꯝ ꯇꯥꯕ ꯅꯨꯡꯉꯥꯏꯌꯦ ꯅꯪ ꯁꯨꯛꯉꯥꯡ ꯉꯥꯡꯗꯕ꯭ꯔꫭ ꯎꯝ ꯑꯗꫭ ꯌꯥꯝ ꯋꯥꯅ ꯂꯤꯛꯄ ꯃꯥꯜꯂꯦ ꯅꯪꯗꯣ
ꯎꯝ ꯈꯪꯕꯨꯗꯤ ꯈꯪꯉꯦꯕ
ꯑ ꯋꯥꯕ꯭ꯔꯣ
ꯑ
ꯉꯥꯡꯕ ꯀꯥꯟꯗ ꯑꯥ
ꯍꯣꯏ ꯑꯗꯨꯝ ꯉꯪꯗꯕꯩꯀꯣ
ꯑꯥ
ꯑꯗꯨ ꯈꯥ ꯈꯥ ꯀꯕꯤꯔ
ꯀꯩꯁꯨꯕꯨꯗꯤ ꯇꯧꯗꯦꯗ ꯇꯥꯕ ꯅꯨꯡꯉꯥꯏ
ꯑꯆꯨꯝꯕꯔ ꯑꯍꯥ
ꯎꯝ ꯍꯩꯔꯦ
ꯇꯥꯅꯦ ꯇꯥꯕꯅꯨꯡ ꯉꯥꯏꯔꯗꯤ
ꯎꯝ
ꯍ ꯃꯩꯒꯨꯝꯕ ꯅꯨꯡꯉꯥꯏꯕ꯭ꯔꯥ ꯅꯣꯏ ꯈꯨꯟꯗꯗꯤ ꯂꯝꯕꯤ ꯀꯩꯀꯥꯗꯣ
ꯑꯥ ꯑꯥ ꯑꯗꯨꯒꯤ ꯂꯝꯕꯤꯗꯤ ꯅꯨꯡꯉꯥꯏꯇꯦ
ꯎ
ꯑꯗꯣ ꯂꯝꯕꯤꯗꯤ ꯅꯨꯡꯉꯥꯏꯗꯦꯕ
ꯎꯝ
ꯐꯔꯗꯤꯀꯣ
ꯎꯝ
ꯇꯣ ꯌꯨꯝ ꯆꯠꯀꯦ ꯍꯥꯏꯔꯁꯨ ꯂꯝꯕꯤ ꯐꯔꯤ ꯅꯨꯡꯉꯥꯏꯕ ꯑꯗꯣ ꯂꯝꯕꯤ ꯈꯔ ꯐꯠꯇꯕꯒꯤ ꯑꯗꯨꯝ ꯆꯄꯗꯣꯅꯨꯡꯉꯥꯏ ꯄ
ꯎꯝ ꯎꯝ ꯎꯝ
ꯂꯝꯕꯤ ꯈꯔ ꯐꯥꯔꯗꯤ
ꯎꯝ
ꯑꯗꯣ ꯒꯥꯔꯤꯁꯤꯡ ꯆꯠꯄꯗꯣ
ꯎꯝ
ꯈꯔ ꯂꯝꯕꯤ ꯐꯠꯇꯕꯒꯤ ꯑꯥ ꯔꯤꯁꯤꯡꯗꯣ ꯆꯠꯄ ꯃꯇꯝꯗ
ꯎꯝ
ꯀꯔꯤꯍꯤꯔꯥ ꯏꯔꯗꯨ ꯑ ꯂꯩꯕꯥꯛ ꯂꯥꯏꯛ ꯌꯥꯝ ꯂꯥꯏꯕꯤꯌꯨꯀꯣ
ꯎꯝ ꯎꯝ ꯎꯝ
ꯑ ꯍꯥꯏꯕ ꯈ
ꯊꯧꯕ ꯌꯥꯗꯕ꯭ꯔꯥ
ꯐꯋꯥ ꯌꯥꯗ ꯑ ꯍꯣꯏ
ꯑꯥ ꯑꯥ ꯑꯥ ꯑꯥ
ꯅꯣꯏꯁꯨ ꯑꯁ ꯅꯣꯏ ꯑꯗꯨꯗꯤ ꯀꯩꯅꯣ ꯂꯩ ꯅꯣꯏꯗꯤ ꯁꯣꯝꯗ ꯂꯥꯛꯄꯗꯗꯤ ꯀꯃꯥꯏꯅ ꯂꯥꯛꯑꯦ
ꯑꯩꯔꯣ
ꯎꯝ
ꯑ ꯎꯝ ꯅꯣꯡ ꯆꯨꯗ꯭ꯔꯗꯤ ꯂꯝꯕꯤꯗꯤ ꯐꯌꯦ
ꯎꯝ ꯎꯝ ꯎꯝ
ꯆ ꯆꯔꯤꯗꯤ ꯀꯣ
ꯎꯝ
ꯆꯠꯄ ꯌꯥꯏꯔꯕꯀꯣ
ꯑꯣ ꯅꯣꯏꯒꯤ ꯄꯣꯠ ꯆꯩꯒꯨꯝꯕ ꯁꯣꯝꯗ ꯌꯣꯟꯕ꯭ꯔꯥ ꯕꯖꯥꯔꯗ ꯄꯨꯔꯛꯄ꯭ꯔꯥ
ꯑ ꯄꯨ ꯄꯨꯔꯥꯀꯦ ꯍ ꯎ ꯑ ꯈꯣꯢꯒꯤ ꯃꯤꯁꯤꯡꯀꯣ
ꯎꯝ ꯀꯩꯀꯩ ꯄꯨꯔꯛꯏ
ꯑꯗꯨ ꯀꯦꯕꯤꯆ ꯀꯔꯤꯔꯥ ꯀ꯭ꯔꯤ ꯀ꯭ꯔꯤ ꯔꯪꯅ ꯀꯣꯕꯤ ꯑ ꯀꯣꯕꯤ ꯀꯕꯤ ꯑꯗꯨ ꯑꯇꯩꯁꯤꯡ ꯈꯪꯂꯤꯗꯣ ꯏ
ꯎꯝ
ꯑꯗꯣ ꯍꯣꯏ ꯑꯩꯗꯤ ꯍꯥꯏꯕꯗꯣ ꯈꯔ
ꯎꯝ
ꯕꯗ ꯍꯥꯏꯕꯗꯣ ꯀꯔꯤꯗꯤ ꯈꯪꯕꯤꯈ꯭ꯔꯣ
ꯀꯔꯝꯕꯅꯣ
ꯌꯥꯝ ꯄꯨꯔꯛꯑꯒꯦ ꯍꯥꯏꯕꯗꯨ ꯈꯪꯕꯤꯈ꯭ꯔꯥ
ꯎꯝ ꯍ ꯍ ꯎꯝ